ꯇꯥꯞ
ꯅꯪ ꯅꯪ ꯀꯥꯏꯗ ꯂꯩꯒꯦ ꯍꯧꯖꯤꯛ ꯎꯗꯦꯅ
ꯑꯩ ꯅꯪ ꯎꯗꯕ꯭ꯔꯣ꯫
ꯑꯩꯅ ꯑꯩꯅ ꯑꯩꯅ ꯂꯥꯛꯄꯗ ꯑꯩꯕꯨ ꯑꯦꯌꯥꯔꯄꯣꯔꯠꯇ ꯑꫭꯛ ꯑꯣꯛꯄꯁꯨ ꯂꯥꯛꯇꯦ ꯑꯩꯅ ꯃꯄꯥꯟ ꯂꯝꯗꯒꯤ ꯋꯥꯅ ꯍꯜꯂꯛꯑꯒ
ꯏꯁ
ꯑꯩꯁꯦ ꯂꯧ ꯆꯠꯂꯒ ꯂꯩꯕꯒꯤ ꯁꯪꯗ꯭ꯔꯦꯅꯦꯍꯦ
ꯑꯣ ꯑꯩꯥꯏ ꯂꯥꯛꯄꯗ ꯑꯩꯈꯣꯏ ꯁꯦꯀ꯭ꯌꯨꯔꯤꯇꯤ ꯁꯦꯀ꯭ꯌꯨꯔꯤꯇꯤ ꯑꯃ ꯑꯩꯈꯣꯏ ꯁꯦꯀ꯭ꯌꯨꯔꯤꯇꯤ ꯂꯩꯔꯝꯃꯦ ꯑꯩꯅ ꯍꯪꯕꯗ ꯑꯥꯛ ꯑꯥ ꯅꯇꯩ ꯃꯥꯥꯗꯣ ꯀꯗꯥꯏ ꯆꯠꯈ꯭ꯔꯦ ꯍꯥꯡꯕꯗ ꯃꯥꯁꯨ ꯎꯗꯦ ꯁꯥꯇꯤꯟ ꯄꯥꯏꯔꯒ ꯍꯦ ꯔꯦꯗꯤꯑꯣ ꯑꯃ ꯄꯥꯏꯔꯒ ꯆꯠꯈꯤꯕꯅꯦ ꯍꯥꯏꯕ
ꯇꯜꯂꯦꯗ ꯋꯥꯔꯤꯁꯤꯗꯤ ꯅꯪꯒꯤꯁꯨ ꯍꯣꯏ ꯑꯩꯗꯣ
ꯑꯩꯈꯣꯏꯒꯤ ꯑꯩꯈꯣꯏꯒꯤ ꯌꯨꯝ ꯃꯅꯥꯛꯇꯨ ꯅꯦꯠꯋꯥꯔꯛ ꯈꯔ ꯅꯨꯡꯉꯥꯏꯇꯕꯒꯤꯀꯣ
ꯑꯥ
ꯌꯨꯝ ꯊꯪꯅꯕꯈꯣꯏꯗ ꯑꯩꯅ ꯍꯧꯖꯤꯛꯀꯥꯟꯒꯤ ꯄꯥꯎꯁꯦ ꯀꯔꯤ ꯀꯔꯤ ꯑꯣꯏꯕ꯭ꯔꯥ ꯍꯥꯏꯅ ꯇꯥꯒꯦ ꯍꯥꯏꯅ ꯆꯠꯂꯨꯕꯧ ꯆꯠꯂꯨꯕꯅꯤꯗ
ꯑꯣ
ꯅꯪ ꯂꯥꯛꯀꯦ ꯍꯥꯏꯅ ꯉꯔꯥꯡ ꯐꯣꯟ ꯇꯧꯔꯛꯑꯦꯅ
ꯍꯣꯏ
ꯑꯗꯨ ꯇꯧꯔꯛꯄꯗꯁꯨ ꯅꯪꯅ ꯍꯥꯏꯕꯗꯣ ꯁꯦꯡꯅ ꯇꯥꯗꯦꯕ ꯑꯩꯈꯣꯏ ꯌꯨꯝꯒꯤ ꯅꯦꯠꯋꯥꯛ ꯅꯪꯁꯨ ꯈꯪꯕ ꯅꯠꯇ꯭ꯔꯣ ꯍꯣꯏ ꯍꯦꯛꯇ ꯆꯞꯄꯦꯕꯀꯣ ꯅꯪꯅ ꯇꯥꯕ꯭ꯔꯥ ꯍꯥꯏꯅ ꯇꯧꯕꯗꯨꯗꯤ ꯇꯥꯏꯌꯦꯕ ꯑꯇꯣꯞꯄ ꯇꯥꯗꯕ ꯑꯗꯨꯒꯤꯅꯦ
ꯑꯩ ꯌꯨꯝ ꯌꯧꯕ ꯉꯥꯏꯍꯥꯛ ꯂꯩꯔꯦ ꯉꯥꯏꯍꯥꯛ ꯑꯣꯏꯔꯦ ꯏꯆꯥ ꯅꯨꯄꯥ ꯑꯍꯟꯗꯨꯗꯤ ꯎꯗꯦ ꯕꯣꯔꯗꯤꯡꯗ ꯊꯝꯕ꯭ꯔꯣ ꯀꯗꯥꯏ ꯊꯝ ꯆꯠꯈ꯭ꯔꯒꯦ
ꯑꯁ ꯃꯥꯗꯤ ꯍꯧꯖꯤꯛꯀꯥꯟꯁꯦ ꯃꯣꯏꯒꯤ ꯁꯨꯇꯤ ꯊꯥꯕꯀꯣ ꯑꯗꯨꯒꯤ ꯂꯝꯍꯦꯟꯃꯜꯂꯦ ꯍꯥꯏꯅ ꯑꯩꯅ ꯃꯣꯏꯒꯤ ꯃꯕꯣꯛꯈꯣꯏꯗ ꯊꯝꯖꯤꯟꯈ꯭ꯔꯦ ꯑꯩ ꯌꯦꯡꯁꯤ ꯌꯦꯡꯁꯤꯟꯕꯗꯣ ꯉꯝ ꯑꯩꯁꯨ ꯑꯍꯟ ꯑꯣꯏꯔꯛꯑꯕꯅꯤꯅ ꯌꯦꯡꯁꯤꯟꯕꯗꯣ ꯋꯥꯔꯦꯕ
ꯑꯣ ꯅꯪ ꯍꯧꯖꯤꯛ ꯂꯧꯕꯨꯛꯇ ꯂꯩꯕ꯭ꯔꯣ ꯅꯃꯥꯟꯅꯕꯤ ꯈꯣꯏꯗ ꯂꯩꯕ꯭ꯔꯣ
ꯑꯩꯁꯦ ꯉꯁꯥꯏ ꯆꯥꯛ ꯏꯟꯁꯥꯡ ꯂꯣꯏꯔꯒ ꯑꯩꯈꯣꯏ ꯂꯩꯀꯥꯏꯒꯤ ꯃꯈꯥ ꯂꯩꯀꯥꯏꯗꯣ ꯏꯃꯥꯟꯅꯕꯤ ꯑꯃ ꯑꯩ ꯂꯨꯅ ꯇꯤꯟꯅꯕꯗꯣ
ꯑꯥ
ꯑꯗꯨꯈꯣꯏꯗ ꯂꯩꯌꯦ
ꯑꯣ ꯅꯪ ꯍꯣꯔꯦꯟ ꯍꯜꯂꯛꯄꯗ ꯄꯦꯔꯥꯁꯤꯇꯃꯣꯟꯒ ꯑꯥ ꯑꯦ ꯄꯤꯗꯣ ꯈꯔ ꯂꯧꯔꯛꯑꯣ ꯅ ꯅꯆꯥꯅꯨꯄꯤ ꯑꯇꯣꯝꯕꯤꯁꯦ ꯃꯁꯥ ꯉꯝꯗꯦꯅꯦ
ꯑꯁ ꯅꯪꯒꯤ ꯋꯥꯔꯤꯖꯦ ꯀꯩꯅꯣꯝꯃ
ꯂꯩꯔꯛꯀꯦ ꯂꯩꯔꯛꯀꯦ ꯑꯗꯨꯗꯤ ꯌꯨꯝꯗ ꯂꯣꯏ ꯂꯩꯕꯅꯦ ꯅꯪ ꯄꯤ ꯄꯤ ꯊꯛꯑꯣ ꯀꯔꯤꯔꯣ
ꯑꯩ ꯂꯥꯛꯇꯕ ꯀꯨꯏꯔꯦ ꯊꯤꯕ ꯊꯤꯕ ꯐꯪꯗꯦ ꯏꯕꯥꯅꯤ ꯀꯥꯗ ꯂꯩꯕ꯭ꯔꯥ ꯏꯕꯥꯅꯤꯒꯤ ꯀꯥꯗ ꯂꯩꯕ꯭ꯔꯥ
ꯅꯠꯇꯦ ꯅꯠꯇꯦ ꯅꯠꯇꯦ ꯇꯥꯛꯁꯪꯗ ꯇꯥꯛꯁꯪꯗꯀꯣ ꯑꯥ ꯆꯥꯛ ꯏꯟꯁꯥꯡ ꯊꯣꯡꯕꯒꯤ ꯃꯅꯥꯛꯇꯣ
ꯑꯥ ꯍꯣꯏ
ꯑꯗꯨꯗ ꯊꯝꯃꯝꯕꯅꯦ ꯑꯗꯨꯗ ꯌꯦꯡꯉꯣ
ꯑꯣ ꯍꯣꯔꯦꯟ ꯅꯪ ꯂꯥꯛꯑꯒ ꯇ꯭ꯔꯤꯠ ꯇꯧꯔꯣꯗ ꯑꯩ ꯀꯩꯝ ꯍꯩꯇꯦꯗ
ꯐꯥꯔꯦ ꯐꯔꯦ ꯑꯗꯨꯗꯤ ꯅꯪ ꯅꯪ
ꯑꯩꯅ ꯂꯩꯕ ꯏꯃꯥꯟꯅꯕꯤ ꯈꯣꯏꯒꯤ ꯌꯨꯝꯗꯣ
ꯑꯥ
ꯎꯆꯦꯛꯒꯨꯝꯕ ꯌꯥꯝꯃꯦ ꯎꯆꯦꯛꯀꯥ ꯃꯥꯎ ꯃꯣꯏꯒꯤ ꯇꯦꯔꯦꯁ ꯃꯊꯛꯇ ꯑꯩꯅ ꯀꯥꯔꯥ ꯂꯩꯕꯅꯦꯕꯀꯣ ꯑꯗꯨꯒꯤ ꯎꯆꯦꯛꯀꯥ ꯌꯣꯡꯒꯥ ꯑꯥ ꯍꯥꯃꯦꯡꯗꯣ
ꯑꯥ
ꯑꯗꯨ ꯌꯥꯝ ꯂꯩꯌꯦ ꯑꯗꯨꯒ ꯈꯪꯗꯦ ꯑꯩꯅ ꯍꯧꯖꯤꯛ ꯎꯝ ꯇꯧꯕ ꯑꯩꯈꯣꯏꯒꯤ ꯂꯩꯀꯥꯏ ꯍꯥꯏꯁꯤꯔꯥ
ꯎꯝ ꯎꯝ
ꯑ ꯃꯌꯥꯡꯒꯤ ꯂꯩꯀꯥꯏ ꯑꯣꯏꯕꯒꯤꯀꯣ ꯑꯗꯨꯝ ꯃꯤ ꯑꯗꯨꯝ ꯃꯣꯏꯗꯤ ꯕꯣꯜꯒꯨꯝꯕ ꯀꯩꯅꯣ ꯌꯥꯝ ꯁꯥꯟꯅꯒꯟꯗ꯭ꯔꯥ
ꯎꯝ
ꯑꯗ ꯃꯣꯏ ꯃꯊꯛ ꯍꯦꯛ ꯀꯥꯔꯗꯤ ꯃꯣꯏ ꯁꯥꯟꯅꯕ ꯈꯣꯠꯄꯁꯦ ꯑꯗꯨꯝ ꯌꯦꯡ ꯂꯩꯕ ꯑꯗꯨꯒꯤ ꯑꯁ ꯑꯗꯨꯒꯤ ꯑꯉꯥꯡ ꯁꯤꯡꯁꯦ ꯑꯩꯅ ꯑꯗꯨꯝ ꯃꯣꯏꯕꯨ ꯅꯨꯡꯇꯤꯒꯤ ꯑꯗꯨꯝ ꯌꯦꯡ ꯍꯦꯛ ꯍꯦꯛ ꯌꯦꯡꯉꯦꯕ ꯃꯣꯏꯅ ꯁꯥꯟꯅꯕ ꯈꯣꯠꯄꯁꯦ
ꯎꯝ
ꯑꯗꯨꯒꯤ ꯃꯣꯏꯁꯦ ꯑꯩ ꯌꯦꯡꯉꯦ ꯍꯥꯏꯕꯁꯦ ꯃꯣꯏ ꯅꯍꯥꯟꯅ ꯈꯪꯈ꯭ꯔꯕꯅꯦꯕ ꯑꯗꯨꯒꯤ ꯅꯍꯥꯟ ꯅꯍꯥꯟꯗꯨꯁꯨ ꯂꯩꯁꯥꯕꯤ ꯃꯆꯥꯁꯤꯡ ꯂꯩꯁꯥꯕꯤ ꯃꯆꯥ ꯃꯔꯤ ꯂꯩꯌꯦ
ꯎꯝ
ꯑꯗꯨꯅ ꯃꯣꯏꯁꯦ ꯑꯩ ꯊꯕꯛ ꯆꯠꯂꯒ ꯍꯜꯂꯛꯄꯗꯀꯣ ꯑ ꯃꯣꯏꯁꯦ ꯂꯩꯔꯝꯃꯦ ꯑꯩ ꯅꯣꯡꯃꯗꯤ ꯂꯥꯛꯄ ꯍꯥꯏꯗꯤ ꯃꯣꯏꯅ ꯑꯗꯨꯝ ꯑꯩ ꯆꯠꯄ ꯈꯨꯗꯤꯡ ꯃꯥꯅ ꯚꯩ ꯃꯣꯏꯅ ꯚꯩꯕꯥꯏ ꯇꯧꯔꯣꯏ ꯍꯥꯏꯔꯒꯀꯣ ꯍꯦꯛ ꯍꯦꯛ ꯇꯧꯋꯦꯕ ꯑꯗꯨꯒꯤ ꯑꯩꯗꯣ ꯑꯉꯥꯡꯁꯤꯡꯗꯣ ꯅꯨꯡꯁꯤꯌꯦ ꯍꯥꯏꯅ ꯑꯩꯅ ꯅꯍꯥꯟꯁꯨ ꯑꯥ ꯂꯝꯕꯤ ꯆꯠꯄꯗ ꯑꯩꯅ ꯑꯆꯥꯄꯣꯠ ꯄꯨꯔꯛꯑꯦꯕꯀꯣ ꯄꯨꯔꯛꯑꯒ ꯄꯤꯌꯦ ꯍꯥꯏꯗꯤ ꯑꯗꯨ ꯃꯇꯝꯗꯗꯤ ꯑꯩꯅ ꯅꯧꯅ ꯂꯩꯔꯛꯄꯒꯤ ꯃꯣꯏꯔꯣꯝꯗ ꯅꯧꯅ ꯂꯩꯔꯛꯄꯒꯤ ꯇꯤꯇꯤꯠ ꯂꯨ ꯃꯣꯏ ꯑꯉꯥꯡꯁꯨ ꯃꯃꯤꯡꯒꯨꯝꯕ ꯈꯪꯗꯦꯕ
ꯎꯝ
ꯑꯗꯨꯕꯨ ꯑꯩꯅ ꯆ ꯑꯩꯒꯤ ꯊꯕꯛ ꯆꯠꯂꯒ ꯍꯜꯂꯛꯄ ꯈꯨꯗꯤꯡ ꯃꯣꯏꯅ ꯑꯩꯉꯣꯟꯗ ꯚꯥꯏ ꯚꯥꯏ ꯍꯦꯛ ꯇꯧꯕꯒꯤ ꯅꯨꯡꯁꯤꯔ ꯄꯨꯔꯛꯄꯅꯦꯕ ꯑꯗꯨꯒꯤ ꯃꯠ ꯊꯪꯒꯤ ꯅꯨꯃꯤꯠꯇ ꯃꯣꯏꯁꯦ ꯂꯩꯇ꯭ꯔ ꯏꯔꯛꯑꯦꯕ ꯑꯩ ꯂꯩꯁꯥꯕꯤ ꯃꯆꯥ ꯆꯥꯅꯤꯀꯣ ꯑꯗꯨ ꯃꯣꯏ ꯆꯦ ꯑꯃ ꯁꯦꯒꯥꯏꯔꯒ ꯀꯂ꯭ꯔꯅ ꯊꯥꯔꯒ ꯑꯩꯉꯣꯟꯗ ꯃꯣꯏꯒꯤ ꯃꯤꯡꯗꯣ ꯑꯦ ꯃꯣꯏꯒꯤ ꯃꯤꯡꯗꯣ ꯏꯔꯝꯃꯦ ꯑ ꯑꯄꯤꯛꯄꯗꯨꯒꯤ ꯃꯤꯡ ꯑꯁꯤ ꯀꯧꯏ ꯑꯆꯧꯕ ꯃꯤꯡꯅ ꯑꯁꯤ ꯀꯧꯏ ꯍꯥꯏꯔꯒ ꯀꯣ ꯃꯣꯏꯁꯦ ꯐꯖꯅ ꯏꯔꯝꯃꯦ ꯏꯔꯒ ꯂꯩ ꯃꯆꯥ ꯃꯆꯥ ꯑꯩꯈꯣꯏꯒꯤ ꯁꯨꯃꯥꯡꯗ ꯊꯣꯛ ꯑ ꯊꯥꯕ ꯑꯃ ꯂꯩꯑꯕ ꯑꯗꯨ ꯂꯩ ꯑꯅꯤꯗꯨꯒ ꯊꯦꯠꯂꯒ ꯑꯩꯒꯤ ꯊꯣꯡꯉꯥꯟꯗ ꯊꯦꯠꯂꯝꯃꯦꯕ ꯑꯗꯨ ꯑꯩꯅ ꯀ꯭ꯂꯥꯁ ꯆꯠꯂꯒ ꯍꯜꯂꯛꯄ ꯃꯇꯨꯡꯗ ꯑꯩꯗꯤ ꯌꯨꯝ ꯍꯦꯛ ꯆꯪꯗ꯭ꯔꯤꯉꯩꯗ ꯑꯩ ꯑꯗꯨ ꯂꯦꯇꯔꯒ ꯂꯩꯗꯣ ꯎꯑꯦꯕꯀꯣ ꯑꯩꯅ ꯃꯤꯅꯤꯡ ꯌꯦꯡꯒꯦ ꯑꯝꯇ ꯑꯉꯥꯡꯁꯤꯡꯗꯣ ꯄꯔꯦꯡ ꯑꯩꯉꯣꯟ ꯑꯩ ꯂꯧꯕ꯭ꯔꯥ ꯂꯧꯗꯕ꯭ꯔꯥ ꯍꯥꯏꯅ ꯇꯣꯠ ꯂꯣꯠ ꯅꯥ ꯌꯦꯡ ꯂꯩꯔꯝꯕ ꯋꯥꯅꯤꯗ
ꯃꯥꯅꯦ
ꯍꯣꯏ
ꯃꯌꯥꯡ ꯃꯆꯥꯕꯨ ꯅꯨꯡꯁꯤ ꯃꯌꯥꯡ ꯃꯆꯥꯁꯤꯡꯕꯨ ꯅꯨꯡꯁꯤꯕ ꯂꯩꯕ꯭ꯔꯥꯅꯦ
ꯑꯗꯨꯗ ꯑꯉꯥꯡ ꯃꯆꯥ ꯃꯆꯥ ꯑꯩꯈꯣꯏꯒꯤ ꯌꯨꯝ ꯊꯪꯅꯕ ꯉꯥꯛꯇꯅꯦꯕ
ꯎꯝ
ꯑꯗꯣ ꯍꯥꯏꯕꯗꯤ ꯑꯩꯅ ꯅꯨꯡꯇꯤꯒꯤ ꯆꯠꯄꯗꯣ ꯃꯣꯏ ꯎꯕꯅꯦꯕꯀꯣ
ꯎꯝ
ꯑꯗꯨꯒꯤ ꯅꯨꯡꯁꯤꯌꯦ ꯑꯉꯥꯡ ꯍꯥꯢꯗꯤ ꯃꯤ ꯃꯌꯥꯡ ꯑꯣꯏꯔꯁꯨ ꯑꯉꯥꯡ ꯑꯣꯏꯔꯁꯨ ꯃꯣꯏꯗꯤ ꯃꯤ ꯌꯥꯝ ꯑꯩꯈꯣꯏꯒꯤ ꯃꯤ ꯈꯔ ꯃꯥꯜꯂꯦꯕ ꯉꯧꯋꯦꯕ ꯂꯣꯏꯅ
ꯎꯝ
ꯑꯁ ꯅꯨꯡꯁꯤꯌꯦ ꯑꯩꯗꯤ ꯑꯗꯨꯒ ꯑꯩꯈꯣꯏꯒꯤ ꯃꯄꯨ ꯌꯨꯝꯒꯤ ꯌꯨꯝ ꯕꯔꯥꯒꯤ ꯃꯄꯨꯗꯣ
ꯎꯝ
ꯃꯥꯁꯨ ꯃꯤ ꯌꯥꯝ ꯐꯩꯌꯦꯕ
ꯑꯩ ꯑꯩ ꯑꯍꯥꯟꯕꯗꯤ ꯑꯩꯁꯦ ꯃꯣꯏꯒꯤ ꯂꯣꯟ ꯈꯪꯗꯦꯕꯀꯣ ꯃꯌꯥꯡꯒꯤ ꯂꯣꯟꯁꯦ ꯁꯤ ꯑꯍꯥꯟꯕ ꯑꯩꯅ ꯑꯥ ꯂꯣꯝꯗ ꯑꯩ ꯇ꯭ꯔꯦꯅꯤꯡ ꯇꯧꯕꯁꯨ ꯃꯄꯥꯟꯗ ꯇꯧꯋꯦꯕ ꯑꯩ ꯃꯄꯥꯟ ꯍꯥꯏꯕꯗꯤ ꯑꯩꯈꯣꯏꯔꯣꯝꯗ ꯇꯧꯋꯦꯕ ꯑꯗꯨꯒꯤ ꯑꯁꯤ ꯍꯜꯂꯛꯄ ꯑꯦ ꯍꯩꯗ꯭ꯔꯦꯕꯒꯣ ꯂꯣꯟꯗꯣ ꯇꯥꯕꯗꯤ ꯍꯩꯕ ꯑꯗꯨ ꯉꯥꯡꯊꯣꯛꯄꯗꯤ ꯍꯩꯇꯕꯀꯣ ꯑꯗꯨꯒꯤ ꯑꯗꯨꯒꯤ ꯍꯟꯅꯨꯕꯗꯨꯅ ꯑꯩꯉꯣꯟꯗ ꯃꯥꯁꯨ ꯑꯩ ꯂꯣꯟ ꯍꯩꯇꯦ ꯍꯥꯏꯅ ꯈꯪꯕꯒꯤꯀꯣ
ꯑꯝ
ꯃꯥꯁꯨ ꯑꯩ ꯎꯔꯗꯤ ꯂꯣꯟ ꯉꯥꯡꯗꯦꯕ ꯃꯥꯒꯤ ꯈꯨꯠꯅ ꯑꯦꯛꯁꯟ ꯍꯦꯛ ꯍꯦꯛ ꯇꯧꯊꯣꯛꯄ
ꯈꯪꯕ꯭ꯔꯥ ꯅꯨꯡꯁꯤꯗ꯭ꯔꯕ ꯅꯣꯏꯗꯤ ꯀꯃꯥꯏꯅ ꯇꯧꯕ꯭ꯔꯣ ꯊꯕꯛ ꯇꯧꯕ ꯅꯨꯡꯉꯥꯏꯕ꯭ꯔꯣ
ꯊꯕꯛ ꯇꯧꯕꯁꯦ ꯅꯨꯡꯉꯥꯏꯇ꯭ꯔꯦ ꯑꯩꯈꯣꯏꯁꯦ ꯑꯉꯥꯡꯒꯨꯝꯕꯅꯦ ꯈ꯭ꯔꯤꯁꯃꯥꯁ ꯈ꯭ꯔꯤꯁꯃꯥꯁ ꯁꯤꯖꯥꯟ ꯌꯧꯔꯝꯗꯥꯏꯗ ꯈꯛ ꯅꯨꯡꯉꯥꯏꯌꯦ
ꯑꯥ ꯈꯪꯗꯦꯗꯥ ꯍꯣꯢ
ꯀꯩ ꯇꯧꯔꯒ ꯈ꯭ꯔꯤꯁꯃꯥꯁꯀꯤ ꯆꯠꯂꯃꯤ ꯅꯦꯛꯁ ꯃꯥꯟꯁꯇ ꯈ꯭ꯔꯤꯁꯃꯥꯁꯀꯤ ꯆꯠꯂꯅꯤ ꯀꯥꯢꯅ ꯋꯈꯥꯜ ꯈꯜꯂꯒ ꯗꯤꯌꯨꯇꯤ ꯇꯧꯕꯗꯣ
ꯍꯣꯏ
ꯑꯗꯨ ꯀꯥꯟꯗ ꯌꯥꯝ ꯅꯨꯡꯉꯥꯏꯕꯅꯦ ꯏꯪꯉꯁꯨ ꯅꯥꯟꯠ ꯗ꯭ꯤꯌꯨꯇꯤꯒꯨꯝꯕ ꯊꯣꯛꯑꯁꯨꯀꯣ
ꯍꯣꯏ
ꯏꯁꯥꯗ ꯀꯥꯏ ꯈ꯭ꯔꯤꯁꯃꯥꯁ ꯏꯁꯩꯗ ꯅꯥꯔꯒ ꯑꯁ ꯑꯗꯨꯒ ꯇꯧꯔꯒ ꯂꯩꯕꯗꯤ ꯅꯨꯡꯉꯥꯢꯔꯦ ꯑꯥꯇꯩ ꯃꯇꯝꯗꯤ ꯅꯨꯡꯉꯥꯏꯇꯦꯗ
ꯑꯗꯨꯒꯤ ꯃꯇꯝꯗ ꯈꯛꯅꯦꯕ ꯅꯪꯅ ꯄꯥꯝꯃꯤꯁꯦ ꯅꯣꯏ ꯆꯍꯤꯗ ꯀꯌꯥꯔꯛ ꯊꯣꯛꯄ꯭ꯔꯣ
ꯍꯥꯥ
ꯆꯍꯤꯗ ꯀꯌꯥꯔꯛ ꯀꯌꯥꯔꯛꯇꯤ ꯌꯨꯝ ꯊꯣꯛꯄ꯭ꯔꯣꯕ
ꯑꯗꯨꯝ ꯈ꯭ꯔꯤꯁꯃꯥꯁ ꯈꯨꯗꯤꯡꯒꯤ ꯁꯣꯏꯗ꯭ꯔꯦ ꯆꯠꯂꯦ ꯈ꯭ꯔꯤꯁꯃꯥꯁꯁꯦ ꯈ꯭ꯔꯤꯁ ꯑ ꯈ꯭ꯔꯤꯁꯃꯥꯁꯇ ꯌꯥꯝ ꯉꯥꯎꯖꯕ ꯃꯤ ꯍ ꯍ ꯑꯉꯥꯡ ꯋꯥꯔꯤꯗꯣ ꯈ꯭ꯔꯤꯁꯃꯥꯁꯇ ꯌꯥꯝ ꯆꯣꯞꯆꯕꯗꯣ ꯅꯪꯗꯤ ꯂꯥꯛꯇꯕ꯭ꯔ ꯈ꯭ꯔꯤꯁꯃꯥꯁꯇ
ꯑꯩꯗꯤ ꯑꯩꯗꯤ ꯑꯥ ꯍꯟꯗꯛꯀꯤ ꯊꯥ ꯑꯅꯤ ꯐꯥꯗ꯭ꯔꯤꯌꯦ ꯃꯄꯥꯟꯗ ꯂꯩꯔꯤꯁꯦ ꯅꯍꯥꯟꯗꯤ ꯑꯩ ꯎꯨꯝ ꯀꯨꯝ ꯀꯨꯝꯁꯤꯒꯤ ꯃꯥꯔꯆ ꯑꯦꯄ꯭ꯔꯤꯜ ꯃꯦ ꯃꯦꯗ ꯇ꯭ꯔꯦꯅꯤꯡ ꯂꯣꯏꯕꯅꯦ ꯑꯩꯅ ꯂꯣꯏꯔꯒ ꯊꯕꯛ ꯊꯤꯕ ꯂꯥꯛꯄꯅꯦꯕ ꯏꯆꯦ ꯃꯅꯥꯛꯇ ꯀꯣ ꯑꯗꯣ ꯊꯥ ꯑꯃꯗꯤ ꯌꯥꯎꯔꯦꯕ ꯑꯩꯅ ꯏꯆꯦꯒꯤ ꯃꯅꯥꯛꯇ ꯂꯩꯔꯤꯁꯦ ꯑꯗꯣ ꯑꯁ ꯅꯍꯥꯟꯒꯤ ꯊꯥꯗꯣ ꯌꯥꯝ ꯁꯥꯏꯌꯦꯕ ꯍꯥꯏꯗꯤ ꯅꯣꯡꯃꯁꯨ ꯊꯕꯛ ꯊꯕꯛ ꯑꯩꯅ ꯑꯣꯟꯂꯥꯏꯟꯗ ꯊꯥꯖꯤꯜꯂꯦꯕ
ꯎꯨꯝ
ꯑꯗꯨꯒꯤ ꯍꯥꯏꯅ ꯀꯧꯔꯛꯄꯅꯦꯕꯀꯣ ꯑꯗꯨ ꯑꯗꯨ ꯅꯨꯃꯤꯠꯇꯨ ꯌꯥꯝ ꯁꯥꯕ ꯑꯗꯨ ꯆꯠꯇ꯭ꯔꯦ ꯑꯩꯅ ꯁꯥꯗ ꯁꯥꯕꯗꯒꯤ ꯌꯥꯎꯗꯕꯁꯦ ꯑꯍꯨꯝ ꯌꯥꯎꯔꯦ
ꯌꯥꯝ ꯁꯥꯔꯝꯒꯅꯤꯀꯣ ꯑꯗꯨꯗꯗꯤ
ꯁꯥꯏꯑꯦ ꯑꯁ ꯑꯩꯗꯤ ꯌꯨꯕꯤꯁꯨ ꯊꯛꯇꯦꯕ ꯑꯗꯨꯝ ꯁꯥꯏꯌꯦ ꯍꯥꯏꯔꯁꯨ ꯀꯣ ꯏꯆꯦꯗꯤ ꯁꯥꯏ ꯍꯥꯏꯔꯁꯨ ꯌꯨꯕꯤ ꯃꯍꯤꯒꯨꯝꯕ ꯀꯩꯅꯣ ꯃꯥꯗꯤ ꯍꯩ ꯃꯍꯤ ꯑꯗꯨꯝ ꯊꯛꯄꯒꯤ ꯃꯥ ꯃꯁꯥꯗꯣ ꯑꯗꯨꯝ ꯈꯔ ꯐꯩ ꯑꯩꯗꯤ ꯍꯩ ꯃꯍꯤꯒꯨꯝꯕꯁꯦ ꯊꯛꯄ ꯄꯥꯛ ꯍꯩꯅꯗꯦꯕ
ꯎꯨꯝ
ꯈꯪꯗꯦ ꯏꯁꯥꯗ ꯈꯔ ꯅꯨꯡꯉꯥꯏꯇꯕ ꯃꯥꯗꯤ ꯑꯁ ꯅꯍꯥꯟ ꯑꯩꯈꯣꯏꯅꯤꯅ ꯖꯨꯕꯤ ꯇꯔꯨꯇꯤ ꯄꯨꯔꯛꯄꯗꯣ ꯂꯨꯄꯥ ꯌꯥꯡꯈꯩ ꯌꯥꯡꯈꯩꯗꯤ ꯁꯥꯕꯤꯌꯦꯕ ꯁꯨꯝꯃꯒ ꯐ꯭ꯔꯤꯖꯇ ꯍꯥꯞꯄ ꯑꯗ ꯃꯥꯗꯤ ꯅꯨꯡꯊꯤꯟꯒꯨꯝꯕꯗ ꯍꯦꯛ ꯍꯦꯛ ꯊꯛꯑꯦꯕ ꯑꯩꯗꯤ ꯄꯥꯝꯗꯦ ꯅꯪ ꯄꯥꯝꯕ꯭ꯔꯣ
ꯌꯨ ꯌꯨꯕꯤꯗꯤ ꯁꯥꯔꯀꯥꯟꯅ ꯊꯛꯄꯗꯤ ꯌꯥꯝ ꯅꯨꯡꯉꯥꯏꯕꯅꯦ ꯄꯥꯝꯃꯦ
ꯑꯁ ꯑꯩꯈꯣꯏꯔꯣꯝꯗ ꯌꯥꯝ ꯍꯣꯡꯉꯦ ꯂꯥꯛꯑꯣ ꯅꯣꯡꯃ ꯑꯩꯅ ꯂꯩꯕ ꯃꯐꯝꯗꯣ
ꯐꯥꯕꯅꯦ ꯀꯩꯅꯣ ꯃꯣꯏꯒꯤ ꯃꯣꯏꯒꯤ ꯃꯍꯤꯗꯤ ꯌꯥꯝ ꯐꯕꯅꯦ ꯀꯩꯅꯣ ꯊꯥꯛꯑꯣ ꯅꯣꯡꯃ ꯂꯥꯛꯀꯦ
ꯍꯣꯏ ꯅꯣꯡ ꯑꯁꯦꯡꯕ ꯂꯥꯛꯑꯣ ꯍꯥꯏꯕꯗꯤ ꯍꯣꯡꯁꯨ ꯍꯣꯡꯉꯦ ꯃ ꯅꯪ ꯈꯨꯟ ꯄꯨꯒꯦ ꯍꯥꯏꯔꯁꯨ ꯄꯨꯕ ꯌꯥꯏꯑꯕ ꯑꯩꯈꯣꯏꯒꯤ ꯂꯩꯀꯥꯏꯒꯤꯗꯣ
ꯌꯥꯝꯁꯆꯥꯎꯕꯗꯣ ꯂꯨꯞ ꯂꯨꯄꯥ ꯌꯥꯡꯈꯩ ꯈꯛꯇꯅꯦꯕ ꯑꯗꯨ ꯏꯆꯦꯗꯤ ꯑꯥ ꯌꯥꯡꯈꯩ ꯇꯔꯨꯛꯀꯨꯝꯕ ꯄꯨꯔꯛꯄꯅꯦ
ꯎꯨꯝ
ꯄꯨꯔꯛꯏꯅꯦ ꯑꯩꯅ ꯑꯩꯕꯨꯁꯨ ꯅꯍꯥꯟꯗꯒꯤ ꯃꯥ ꯊꯛꯑꯣ ꯊꯛꯑꯣ ꯇꯧꯔ ꯂꯩꯕꯅꯦ ꯑꯩꯁꯨ ꯁꯨꯛꯊꯛ ꯊꯛꯇꯕꯅꯦ ꯃꯤꯡꯗꯕ
ꯎꯝ
ꯀꯔꯤꯔꯣ ꯈꯪꯗꯦ ꯃꯥꯒꯤ ꯊꯨꯝꯕ ꯆꯥꯗꯣ ꯃꯍꯥꯎꯗꯣ ꯑꯩꯅ ꯏꯁꯥꯗ ꯀꯌꯥ ꯍꯥꯏꯅꯗꯦꯕ
ꯑꯗꯨꯗꯤ ꯌꯥꯝꯅꯨꯉꯥꯏꯔꯦꯅꯦ ꯑꯗꯨꯗ ꯀꯩꯅꯣ ꯍꯩꯔꯣ
ꯑ ꯈ꯭ꯋꯥꯏ ꯀꯔꯤ ꯍꯩꯅꯕ꯭ꯔꯣ ꯍꯦꯟꯅ
ꯑꯩ ꯍꯩꯗ ꯃꯡꯒꯦꯗꯣ ꯍꯥꯏꯅꯩ ꯍꯩ ꯃꯡꯒꯦꯗꯣ ꯌꯥ ꯀꯨꯝꯒꯜꯂꯤꯕ ꯃꯥꯒꯤ ꯃꯍꯤ ꯀꯔꯤꯕ ꯃꯪꯒꯦ ꯃꯩ ꯍꯤꯗꯨ ꯀꯔꯤ ꯀꯧꯕ꯭ꯔꯥ ꯑꯃ ꯂꯩꯕꯅꯤ ꯀ꯭ꯋꯥ ꯀꯄꯥ ꯍꯥꯏꯕꯔ ꯑꯩꯈꯣꯏꯒꯤ ꯄꯥꯅꯤꯄꯨꯔꯤ ꯇꯧꯕꯗ ꯀ꯭ꯋꯥ ꯀꯄꯥ ꯍꯥꯏꯅ ꯍꯥꯞꯄꯗꯨ ꯑ ꯑꯗꯨ ꯌꯥꯝ ꯄꯥꯝꯕꯅꯦ ꯄꯅꯤꯄꯨꯔꯤ ꯌꯥꯝ ꯄꯥꯝꯕꯅꯦ ꯑꯩꯗꯣ
ꯍꯣꯏ ꯄꯅꯤꯄꯨꯔꯤꯁꯨ ꯍꯥꯎꯋꯦ ꯑꯗꯣ ꯄꯅꯤꯄꯨꯔꯤꯗꯤꯀꯣ ꯑꯩꯅ ꯅꯍꯥꯟ ꯍꯣꯁ ꯍꯣꯁꯇꯦꯜ ꯂꯩꯔꯝꯃꯦꯕ ꯍꯣꯁꯇꯦꯜ ꯂꯩꯕꯒꯤ ꯃꯅꯤꯡꯗ ꯍꯦꯛ ꯃꯌꯥꯡꯅ ꯅꯨꯄꯥ ꯑꯃꯥ ꯄꯅꯤꯄꯨꯔꯤ ꯌꯣꯜꯂꯦꯕꯀꯣ
ꯎꯝ
ꯑꯗꯨ ꯅꯨꯄꯥꯅ ꯁꯦꯝꯕ ꯈꯨꯍꯥꯎꯗꯤ ꯎꯄꯥꯏ ꯂꯩꯇꯦ ꯑꯗꯨ ꯃꯥ ꯌꯥꯝ ꯌꯥꯝꯅꯁꯨ ꯄꯤꯌꯦꯕ ꯑꯩꯈꯣꯏ ꯅꯨꯡꯇꯤꯒꯤ ꯂꯩꯕꯒꯤꯀꯣ ꯑꯌꯥꯝꯕ ꯂꯩꯌꯦꯕ
ꯎꯝ
ꯑꯗꯨꯒꯤ ꯑꯗꯨꯄꯨ ꯆꯤꯟꯗꯤ ꯅꯥꯏꯌꯦꯗ ꯌꯥꯝ ꯆꯥꯔꯗꯤ
ꯀꯔꯤꯌꯦꯕ ꯑꯩꯈꯣꯏꯒꯤ ꯃꯍꯤꯒꯤ ꯃꯤꯡꯗꯣ ꯀ꯭ꯋꯥ ꯀꯄꯥ ꯍꯥꯏꯕ ꯀꯩꯅꯣꯝꯃ ꯀꯧꯗꯥꯏꯅꯦ ꯑꯩꯈꯣꯏꯒꯤ ꯃꯪꯒꯦ ꯃꯍꯤꯗꯣ
ꯃꯪꯒꯦ ꯃꯍꯤ ꯑꯩ ꯈꯪꯗꯦ ꯑꯗꯨꯗꯤ
ꯎꯝ
ꯑꯗꯨ ꯅꯔꯣꯝꯗꯗꯤ ꯍꯩꯒꯨꯝꯕ ꯃꯔꯥꯡ ꯀꯥꯏꯅ ꯐꯪꯕ꯭ꯔꯣ ꯅꯪ ꯂꯩꯕꯗꯣ
ꯍꯩꯅꯧ ꯌꯥꯝ ꯄꯥꯜꯂꯦ ꯍꯩꯅꯧ ꯍꯩꯅꯧ ꯍꯩꯀ꯭ꯔꯨꯕ
ꯑꯣ
ꯑꯇꯣꯞꯄꯗꯤ ꯑꯇꯣꯞꯄꯗꯤ ꯎꯗ꯭ꯔꯦꯗ ꯍꯩꯅꯧꯗꯤ ꯂꯝꯕꯤ ꯄꯔꯦ ꯍꯩꯅꯧ ꯌꯥ ꯀꯨꯝꯒꯜꯂꯦ ꯑꯗꯒꯤ ꯈꯔ ꯃꯨꯜꯂꯒꯅ ꯇꯤꯟ ꯌꯥꯝ ꯆꯪꯉꯦꯅꯤꯀꯣ ꯁꯤꯗꯗꯤꯀꯣ ꯃꯣꯏꯒꯤ ꯀꯣꯃꯔꯁꯦꯜ ꯑꯣꯏꯅ